ꯨ ꯇꯧꯔꯖꯦ ꯑꯗꯨꯒ ꯇꯧꯔꯖꯦ
ꯍꯜꯂꯣ
ꯑꯁ ꯀꯩ ꯅꯨꯡꯉꯥꯏꯔꯤꯕꯣ ꯕꯔꯗꯔ
ꯅꯨꯡꯉꯥꯏꯔꯤ ꯅꯨꯡꯉꯥꯏꯔꯤ ꯎꯝ ꯅꯨꯡꯉꯥꯏꯇ ꯌꯥꯄꯣꯇꯦꯗ
ꯃꯇꯥꯎꯍꯣꯏꯖꯨ ꯀꯩꯀꯩ ꯃꯊꯦꯜ ꯆꯥꯕꯤꯔꯒꯦ ꯕꯔꯗꯔ
ꯃꯑꯣꯡ ꯑꯃ ꯇꯧꯈ꯭ꯔꯦꯅꯦ
ꯑꯁ ꯑꯍꯥꯎꯕꯅꯤꯅꯦ ꯆꯞꯃꯅꯩ ꯄꯣꯔꯩꯔꯩ
ꯀꯩ ꯆꯥꯔꯕ ꯅꯣꯏꯗꯤ
ꯑꯩꯖꯨ ꯀꯥꯡꯍꯧ ꯁꯧꯒ꯭ꯔꯤꯒ ꯇꯧꯏ ꯍꯥꯎꯒ꯭ꯔꯄꯣꯠꯅꯤꯗ
ꯃꯥꯅꯔꯦꯅꯦ ꯑꯗꯨꯗꯤ
ꯁꯣꯏꯟꯅꯗꯤ ꯍꯦꯂꯝꯅꯤꯗ ꯑꯩꯅꯗꯤ ꯍꯥꯏꯗꯤ ꯕꯣꯔꯤꯒ ꯍꯥꯞꯄꯒ ꯅꯥꯟꯅ ꯇꯧꯔꯦ ꯑꯩꯒꯤꯗꯤ ꯊ
ꯃꯥꯅꯦ ꯃꯥꯅꯦ ꯀꯥꯏ ꯂꯩꯒꯦ ꯍꯧꯖꯤꯛꯄꯨ ꯀꯃꯥꯏ ꯀꯃꯥꯏ ꯇꯧꯔꯤꯒꯦ ꯅꯣꯏꯕꯣ
ꯑꯩꯁꯦ ꯏꯅꯥꯎ ꯅꯨꯨꯄꯥꯖꯤꯡꯒꯤ ꯀꯥ ꯑꯃꯗ ꯐꯝꯃꯒ ꯇꯨꯃꯤꯟ ꯇꯨꯝꯃꯤ ꯑꯩꯖꯦ ꯑꯩ ꯀꯥꯗꯣ ꯃꯤꯅ ꯃꯨꯟꯕꯤꯒ꯭ꯔꯦ
ꯃꯤꯗꯣ ꯃꯨꯟꯕꯤꯒ꯭ꯔꯦ
ꯎꯝ ꯑꯗꯨꯅ ꯃꯤ ꯀꯥꯗ ꯐꯝꯃꯤ ꯏꯌꯥꯝꯕ
ꯑꯗꯨꯗꯤ ꯅꯪ ꯊꯥꯗꯣ ꯑꯃꯨꯛ ꯂꯧꯁꯤꯜꯂꯁꯤꯅ ꯑꯗꯨꯗꯤ
ꯑꯩꯁꯦ ꯀꯥꯁꯦ ꯑꯅꯤꯍꯨꯝ ꯂꯧꯔꯗ꯭ꯔꯥ ꯈꯪꯗ꯭ꯔꯦꯗ
ꯎꯨꯝ ꯀꯥ ꯑꯃꯃꯨꯛ ꯂꯧꯖꯤꯜꯂꯁꯤ ꯆꯥꯛ ꯑꯃ ꯂꯧꯒ꯭ꯔꯦ ꯑꯃꯗꯤ ꯂꯩꯅꯕ ꯀꯣ ꯄꯩꯁꯥ ꯄꯥꯏꯕꯅꯤꯅ
ꯇꯥꯏ-ꯇꯥꯏ ꯕꯔꯗꯔ
ꯑꯦ ꯍꯩꯖꯤꯟꯒꯗꯧꯅꯤ
ꯍꯌꯦꯡꯁꯤ ꯑꯣꯛ ꯆꯥꯁꯤꯅ ꯏꯌꯥꯝꯕ ꯑꯝꯇꯪ ꯂꯥꯛꯀꯦꯗꯅ
ꯑꯣꯛꯁꯦ ꯌꯥꯏꯌꯦ ꯆꯥꯁꯦ ꯀꯩꯅꯣꯁꯨ ꯀꯩꯅꯣ ꯑꯣꯛ ꯂꯩꯔꯛꯑꯣ
ꯂꯩꯔꯛꯀꯦ ꯀꯤꯂꯣ ꯀꯌꯥ ꯌꯥꯅꯤ ꯕꯗꯔ
ꯀꯤꯂꯣꯁꯦ ꯌꯥꯝꯃꯤꯈꯩ ꯌꯥꯔꯦ ꯅꯪ ꯀꯌꯥ ꯉꯝꯗꯣꯏꯅꯣꯅꯦ ꯀꯤꯂꯣ ꯀꯌꯥ ꯂꯩꯔꯛꯇꯣꯏꯅꯣ
ꯍꯨꯝꯅ ꯌꯥꯅꯤ ꯕꯗꯔ
ꯇꯥꯗ꯭ꯔꯦ
ꯂꯣ-ꯕꯗꯔ
ꯇꯥꯔꯦ ꯇꯥꯔꯦ
ꯇꯕ꯭ꯔꯣ
ꯇꯥꯏꯌꯦ
ꯑꯣ ꯑꯩꯗꯤ ꯀꯤꯂꯣ ꯑꯃꯅ ꯌꯥꯔꯅꯤ ꯍꯥꯏꯕ
ꯃꯤ ꯎꯝ ꯇꯦ-ꯅꯤꯄꯥꯥꯟ ꯃꯥꯄꯟꯗ ꯅꯤꯄꯥꯥꯟ ꯃꯥꯄꯟꯅꯤꯍꯦ ꯆꯥꯗꯣꯏꯁꯤꯗꯤ
ꯀꯩꯅꯣꯁꯦ ꯑꯣꯛ ꯆꯥꯗꫭꯏꯁꯤꯡ ꯁꯤꯡꯁꯦ
ꯃꯤꯔꯣ
ꯎꯝ ꯀꯤꯂꯣ ꯑꯃꯅꯗꯤ ꯌꯥꯔꯣꯏ
ꯅꯠꯇꯦ ꯑꯩꯒꯤ ꯑꯣꯏꯅ ꯍꯥꯏꯕꯅꯤꯀꯣ ꯑꯩ ꯏꯊꯟꯗꯒꯤ ꯍꯥꯏꯕꯅꯤꯀꯣ ꯕ꯭ꯔꯗꯔ
ꯃ-ꯃꯌꯥꯝꯒꯤꯁꯨ ꯅꯪ ꯂꯩꯔꯛꯑꯣ ꯍꯥꯏꯔꯤꯕ ꯅꯪꯅ-ꯅꯪꯅ ꯄꯩꯁꯥ ꯄꯥꯏꯕ ꯍꯥꯏꯗꯨ ꯊꯣꯛꯑꯦꯅꯦ
ꯑꯩ ꯀꯨꯕꯦꯔꯒꯤ ꯂꯩꯀꯣꯜꯗ ꯁꯥꯠꯇꯕ ꯂꯩꯔꯥꯡ ꯂꯩꯇꯦ
ꯎꯝ ꯂꯩꯔꯥꯡ ꯄꯥꯝꯗꯦ ꯑꯣꯛ ꯄꯥꯝꯃꯤ ꯍꯥ
ꯍꯥ ꯑꯣꯛꯁꯨ ꯃꯇꯥꯡ ꯃꯇꯝ ꯆꯥꯅ ꯆꯥꯅ ꯁꯥꯠꯂꯛꯀꯅꯤ ꯍꯥꯏꯇꯥꯔꯦ ꯏꯌꯥꯝꯕ
ꯀꯣꯂꯦꯖ ꯆꯠꯇ꯭ꯔꯕ ꯅꯣꯏꯕꯨ ꯀꯃꯥꯏ ꯀꯃꯥꯏꯅ ꯇꯧꯔꯕ
ꯑꯁꯦ ꯀꯂꯥꯁ ꯇꯧꯅꯤ ꯀꯥꯟꯗꯅꯦ ꯆꯠꯇꯇꯩꯁꯤ ꯊꯧꯗ꯭ꯔꯗꯤ- ꯇꯨꯝ ꯂꯩꯊꯣꯛꯇꯣꯏꯅꯤ
ꯀ꯭ꯂꯥꯁꯁꯤꯕꯨ ꯀꯩꯅꯣ-ꯀꯩꯅꯣ ꯏꯇꯧ ꯇꯧꯗ꯭ꯔꯕꯣ ꯍꯧꯖꯤꯛꯀꯥꯟꯁꯦ ꯅꯣꯏ ꯀꯣꯂꯦꯖꯁꯦ
ꯎꯝ ꯇꯧꯕꯁꯨ ꯌꯥꯎꯋꯦ ꯍꯟꯗꯛꯀꯤ ꯑꯩꯅ ꯈꯪꯕꯗꯀꯣ ꯃꯦꯒꯤ ꯊꯥꯖꯤꯃ ꯈꯔ ꯇꯧꯔꯝꯃꯒ ꯖꯨꯟꯗꯩꯗꯤ ꯈꯔ ꯂꯦꯞꯈꯤꯕꯗꯧꯁꯨ ꯃꯥꯜꯂꯤ
ꯖꯨꯟꯗ
ꯑꯥ ꯍꯥꯏꯗꯤ ꯖꯟꯗꯗꯒꯤ ꯁꯤ- ꯁꯦꯝꯒꯤ ꯑꯦꯛꯖꯥꯝꯁꯨ ꯂꯩꯔꯅꯤꯀꯣ ꯐꯣꯔ ꯁꯤꯛꯁ ꯁꯤ ꯐꯛꯁꯤꯛꯁꯀꯤ
ꯑꯨꯝ
ꯖꯨꯟ ꯗꯦꯠ ꯇꯨꯌꯦꯜꯞ ꯑꯗꯥꯏꯗꯩ ꯅꯤꯀꯣ
ꯅꯣꯏꯒꯤ ꯑꯦꯛꯖꯥꯝꯗꯤ ꯀꯣꯂꯦꯖ ꯑꯃꯗꯩ ꯑꯃꯗ ꯆꯠꯂ ꯊꯥꯅꯕꯤꯗꯣ ꯇꯧꯕ꯭ꯔꯣ ꯅꯣꯏꯕꯨ?
ꯎꯝ ꯇꯧꯗꯣꯏꯅꯦ ꯑꯩꯈꯣꯏ ꯍꯟꯇꯛꯒꯤ ꯒꯦꯗꯣ ꯑꯩꯈꯣꯏꯒꯤ ꯀꯩꯅꯣꯗ ꯀꯦ ꯄꯤ ꯇꯥꯏ ꯀꯩꯅꯣꯗ ꯑꯩꯈꯣꯏ ꯍꯤꯌꯥꯥꯡꯊꯥꯡꯗ
ꯅꯪꯒꯤꯅ ꯀꯣꯂꯦꯖꯀꯥ ꯀꯦꯄꯤ ꯑꯃꯨꯛ ꯇꯥ ꯀꯦ ꯄꯤ ꯑꯃꯨꯛ ꯇꯥꯔꯛꯇꯣꯏꯔꯕ
ꯑꯩꯈꯣꯏꯒꯤꯔꯣ?
ꯎꯝ ꯀꯦ ꯄꯤꯗ ꯅꯣꯏꯅ ꯇꯥꯔꯗꯤ ꯀꯦ ꯄꯤ ꯀꯥꯡꯕꯨꯅ ꯑꯃꯨꯛ ꯅꯣꯏꯗ ꯑꯃꯨꯛ ꯇꯥꯗꯣꯏꯔꯕ?
ꯑꯍꯥꯟꯕꯗ ꯑꯩꯈꯣꯏꯒꯤ ꯁꯦꯟꯇꯔꯖꯦ ꯑꯩꯈꯣꯏꯒꯤ ꯀꯣꯂꯦꯖ ꯑꯗꯨꯅ ꯍꯥꯏꯇꯥꯔꯦꯀꯣ
ꯎꯝ
ꯃꯅꯥꯛ ꯅꯛꯄ ꯀꯣꯂꯦꯖ ꯃꯅꯤꯄꯨꯔ ꯀꯣꯂꯦꯖ ꯑꯃꯗꯤ ꯀꯦ ꯄꯤ ꯀꯣꯂꯦꯖ ꯑꯅꯤꯁꯤꯗ ꯇꯥꯗꯧ ꯃꯥꯜꯂꯦꯕ ꯑꯗꯨꯒ ꯃꯅꯤꯄꯨꯔ ꯀꯣꯂꯦꯖꯀꯤ ꯅ ꯑꯃꯨꯛ ꯃꯅꯥꯛ ꯅꯛꯄ ꯑꯇꯣꯞꯄ ꯀꯣꯂꯦꯖ ꯑꯩꯈꯣꯏ ꯏꯝꯐꯥꯜ ꯀꯣꯂꯦꯖ ꯅꯠꯇ꯭ꯔꯒꯅ ꯑꯇꯣꯞꯄ ꯀꯣꯂꯦꯖ ꯑꯃ ꯂꯩꯔꯝꯕ ꯌꯥꯏꯀꯣ꯫ ꯑꯗꯨꯗ ꯑꯃꯨꯛ ꯑꯗꯩꯒꯤ ꯀꯦꯄꯤꯁꯤꯅ ꯑꯃꯨꯛ
ꯑꯃ ꯀꯣꯂꯦꯖ ꯑꯅꯤ ꯁꯤꯟꯅ ꯁꯤꯟꯅ ꯇꯥꯟꯅꯕ꯭ꯔꯅ ꯍꯥꯏꯗꯤ
ꯑꯥ ꯍꯥꯏꯗꯤ ꯑꯗꯨꯃꯥꯏꯅ ꯇꯧꯔꯝꯕꯁꯨ ꯌꯥꯏ ꯑꯩꯅ ꯑꯃꯨꯛ ꯈꯟꯀꯠꯂꯛꯏꯁꯤꯅ ꯑꯃꯨꯛ ꯀꯩꯒꯤꯅꯣꯗ ꯍꯥꯏꯗꯤ ꯃꯅꯥꯛ ꯅꯛꯄꯗ ꯍꯥꯏꯇꯥꯔꯦꯀꯣ ꯗꯒꯤ ꯀꯦꯄꯤꯁꯦ ꯑꯩꯈꯣꯏꯔꯣꯝꯗ ꯑꯃꯨꯛ ꯇꯥꯏꯔꯦꯅ ꯈꯜꯂꯁꯦꯕ ꯑꯗꯒꯤ ꯀꯦꯄꯤꯗꯅ ꯃꯅꯤꯄꯨꯔ ꯀꯣꯂꯦꯖ ꯐꯥꯎꯒꯤ ꯂꯥꯞꯄꯒꯤ ꯆꯥꯡꯁꯤꯗꯒꯤ ꯀꯦ ꯄꯤꯗꯒꯤꯅ ꯑꯩꯈꯣꯏꯒꯤ ꯀꯩꯅꯣꯗ ꯂꯩꯕ ꯍꯥꯏꯇꯥꯔꯦ ꯂꯤꯂꯣꯡꯒꯨꯝꯕ ꯍꯥꯏꯔꯛꯑꯣꯗꯨꯝ ꯃꯣꯏ ꯅꯛꯄꯁꯤꯡꯗ ꯑꯃꯇ ꯂꯩꯕ ꯅꯠꯇ꯭ꯔꯣ ꯅꯛꯄ ꯌꯥꯎꯔꯗꯤ ꯑꯗꯨꯝꯗ ꯇꯥꯔꯝꯕꯁꯨ ꯌꯥꯏ ꯀꯥꯏꯅ ꯈꯜꯂꯤꯕ ꯑꯩꯅ
ꯅꯣꯏ ꯀꯣꯂꯦꯖ ꯑꯇꯣꯞꯄꯗ ꯊꯥꯕ ꯌꯥꯎꯈ꯭ꯔꯕꯣ ꯅꯣꯏ ꯀꯩꯅꯣꯁꯦ ꯅꯣꯏꯒꯤ
ꯑꯟꯇꯦꯁ
ꯑꯥ
ꯌꯥꯎꯗ꯭ꯔꯤꯗꯥ ꯑꯗꯨꯒꯤꯗꯤ
ꯌꯥꯎꯏ ꯍꯟꯗꯛꯇꯤ ꯌꯥꯎꯗꯣꯏꯕ
ꯑꯥ ꯍꯟꯗꯛꯇꯒꯤ ꯌꯥꯎꯔꯛꯀꯅꯤ ꯍꯟꯗꯛꯇꯒꯤ ꯑꯅꯧꯕ ꯄꯣꯂꯤꯁꯤ ꯑꯃ ꯆꯠꯅꯒꯅꯤ
ꯎꯝ ꯅꯣꯏ ꯍꯧꯖꯤꯛꯀꯤ ꯀꯦ ꯄꯤ ꯑꯗꯣ ꯄꯣꯖꯤꯁꯟꯒ ꯌꯥꯝ ꯂꯦꯞꯄꯅꯤꯅꯦ
ꯁꯦꯟꯇꯔ ꯅꯨꯡꯉꯥꯏꯕ ꯃꯐꯝꯅꯤꯅꯦ
ꯑꯗꯨꯅꯦ ꯍꯥꯏꯗꯤ ꯑꯩꯈꯣꯏ ꯗꯤꯄꯥꯔꯠꯃꯦꯟꯒꯤꯁꯨ ꯐꯥꯔꯁ ꯁꯦꯀꯦꯟ ꯊꯥꯔꯗꯤ ꯌꯥꯝ ꯇꯥꯈꯤꯕꯅꯤꯅꯦ ꯀꯦ ꯄꯤ ꯀꯣꯂꯦꯖꯇꯒꯤ
ꯑꯥ
ꯑꯩꯈꯣꯏ ꯁꯕꯖꯦꯛꯀꯤ ꯅꯠꯇꯦꯅꯦ ꯀꯣꯂꯦꯖꯀꯤ ꯑꯩꯈꯣꯏ ꯁꯞꯖꯦꯛꯀꯤ ꯍꯥꯏꯕꯅꯤ ꯍꯥꯏꯗꯤ ꯃꯐꯝꯗꯨ ꯑꯗꯨꯗꯤ ꯂꯣꯏ ꯁꯤꯟꯕꯤ ꯂꯥꯛꯄꯤ ꯂꯣꯏ ꯇꯧꯔꯝꯅꯤꯅ
ꯍꯣꯏ ꯑꯗꯨꯖꯨ ꯑꯣꯏꯔꯦꯀꯣ ꯑꯗꯩꯒꯤꯗꯤ ꯃꯅꯨꯡꯗꯨ ꯈꯤꯇꯪ ꯆꯪꯁꯤꯜꯂꯦꯀꯣ ꯍꯣꯏ ꯌꯥꯝ ꯀꯟꯅꯕꯨꯗꯤ ꯆꯪꯕ ꯅꯠꯇꯦ ꯃꯌꯥꯏ ꯂꯝꯕꯤꯗ ꯂꯩ ꯑꯗꯨꯒ ꯑꯩꯈꯣꯏꯒꯤ ꯀꯩ ꯍꯥꯏꯅꯤ
ꯑꯣꯀꯦ
ꯃꯥꯅꯦ ꯃꯌꯥꯏ ꯂꯝꯕꯤꯗ ꯍꯤꯌꯥꯡꯊꯥꯡ ꯑꯩꯈꯣꯏ ꯍꯤꯌꯥꯡꯊꯥꯡ ꯆꯠꯄꯩ ꯂꯝꯕꯤꯁꯦ
ꯎꯝ
ꯗ ꯊꯣꯡ ꯅꯥꯥꯟꯊꯣꯛꯇ꯭ꯔꯤꯀꯥꯟꯗꯣ ꯊꯣꯡ ꯂꯥꯟꯊꯣꯛꯑꯒꯅ ꯑꯩꯈꯣꯏ ꯋꯥꯡꯒꯣꯏ ꯁꯨꯝ
ꯊꯣꯡ ꯊꯣꯡ ꯂꯥꯟꯊꯣꯛꯇ꯭ꯔꯤꯉꯩꯒꯤ ꯈꯣꯡꯅꯥꯡꯒ ꯍꯧꯕꯩ ꯑꯃ ꯀꯩꯅꯣ ꯂꯩꯕꯗꯣ
ꯑꯥ ꯀꯣ ꯊꯣꯡ ꯅꯥꯟꯊꯣꯛꯇ꯭ꯔꯤ ꯀꯥꯟꯗꯅꯦ ꯆꯨꯝꯗ꯭ꯔꯤꯡ ꯑꯗꯨꯝ ꯊꯧꯒꯤꯗꯨꯅꯦꯕ ꯑꯗꯨꯒꯤ ꯂꯝꯕꯤꯗꯨꯗ
ꯑꯥ
ꯑꯗꯒꯤ ꯀꯩꯅꯣ ꯑꯩꯈꯣꯏ ꯀꯤꯂꯣꯃꯤꯇꯔ ꯃꯈꯥꯏꯃꯨꯛꯀꯤ ꯆꯥꯡ ꯆꯪꯁꯤꯜꯂꯒ ꯂꯩꯕꯅꯤ
ꯑꯣ ꯑꯣ
ꯀꯥꯡ ꯌꯥꯝ ꯄꯥꯏꯅꯦ ꯕ꯭ꯔꯗꯔ ꯍꯣꯏꯗꯤ ꯀꯥꯡ ꯄꯥꯏꯗ꯭ꯔꯣ
ꯈꯔ ꯄꯥꯏ ꯊꯣꯡꯅꯥꯎ ꯍꯥꯡꯗꯕ ꯃꯤꯅ ꯈꯔꯕꯨꯗꯤ ꯐꯩ ꯉꯁꯤꯗꯤ ꯑꯁ ꯉꯔꯥꯡꯒꯗꯤ ꯑꯁ ꯀꯥꯡꯅ ꯊꯥꯡꯒꯦ ꯇꯧꯕꯖꯥꯠꯅꯤꯍꯦ ꯊꯣꯡꯅꯥꯎ ꯍꯥꯡꯉꯒ ꯂꯩꯥꯏꯕ
ꯉꯝꯗ꯭ꯔꯦꯗ ꯀꯥꯏ ꯀꯥꯡ ꯃꯌꯥꯝꯁꯤꯅ
ꯑ ꯒꯨꯠꯅꯥꯏꯠꯁꯤꯅ ꯈꯔ ꯊꯥꯕꯤꯔꯗꯤ ꯐꯗꯧꯕ ꯑꯗꯨꯁꯨ ꯊꯥꯕꯤꯗꯦ
ꯁꯨꯝ ꯏꯌꯥꯝꯕ ꯉꯥꯛꯇꯡ ꯄꯥꯏꯕꯤ ꯉꯥꯛꯇꯡ ꯄꯥꯏꯌꯨꯀꯣ
ꯎꯝ
ꯑꯁ ꯑꯩ ꯀꯥꯗ ꯌꯧꯔꯛꯑꯦ ꯕꯔꯗꯔ
ꯕ꯭ꯔꯗꯔ ꯇꯥꯕ꯭ꯔꯣ ꯕꯔꯗꯔ
ꯇꯥꯏꯌꯦ ꯇꯥꯏꯌꯦ ꯕꯔꯗꯔ
ꯇꯔꯣꯏ ꯐꯥꯔꯁ, ꯁꯀꯦꯟ, ꯊꯔꯠ ꯄꯣꯁꯟ ꯂꯦꯞ ꯌꯦꯕ ꯑꯩꯈꯣꯏ ꯖꯣꯒ꯭ꯔꯥꯐꯤꯒꯤ ꯑꯣꯏꯅ
ꯀꯥꯔꯤꯕ
ꯀꯣꯅꯣꯒꯤꯗꯨꯕꯣꯕ ꯀꯣꯂꯦꯖ-ꯀꯣꯂꯦꯖꯀꯤ ꯋꯥꯅꯤꯗ ꯏꯌꯥꯝꯕ
ꯖꯤꯑꯣꯒ꯭ꯔꯥꯐꯤ ꯅꯠꯇꯦꯗ
ꯀꯩ ꯗꯤꯄꯥꯔꯗꯃꯦꯟꯅꯣ
ꯐꯤꯖꯤꯛꯁ ꯎꯨꯝ
ꯐꯤꯖꯤꯛꯁ-
ꯎꯨꯝ
ꯏꯌꯥꯝꯕꯁꯨ ꯌꯥꯝ ꯊꯥꯖꯗꯅ ꯅꯩꯈꯥꯏꯔꯝꯃꯤꯖꯥꯅꯤ ꯏꯌꯥꯝꯕ ꯈꯣꯏꯗꯤ
ꯈꯪꯗꯦꯗ
ꯑꯩꯅ ꯆꯤꯔꯥꯏꯁꯤ ꯈꯔ ꯍꯟꯖꯤꯟꯅ ꯎꯏꯌꯦꯅ ꯈꯜꯂꯤꯅꯦ ꯏꯌꯥꯝꯕꯁꯤ
ꯑ-ꯍ-ꯑꯁ-ꯀꯥꯏꯗꯩꯅꯗ ꯆꯤꯔꯥꯏꯒ ꯃꯥꯔꯤ ꯂꯩꯅꯗꯤꯗ
ꯑꯥ ꯋꯥꯔꯤꯕꫭꯕꯥ ꯁꯨꯝ
ꯆꯤꯔꯥꯏꯅ ꯆꯤꯔꯥꯏꯅ ꯆꯤꯔꯥꯏ ꯊꯣꯛꯄ ꯑꯍ ꯍꯥ ꯐꯤꯖꯤꯛꯁꯅ ꯐꯤꯖꯤꯛꯁ ꯊꯣꯛꯄ ꯅꯠꯇꯦ ꯍꯥ ꯍꯥ ꯀꯣꯂꯦꯖꯇꯨꯕꯨ ꯅꯨꯡꯉꯥꯏꯔꯤꯕꯣ ꯀꯃꯥꯏꯅ ꯇꯧꯔꯤꯒꯦ
ꯀꫭꯂꯦꯖꯁꯤ
ꯁꯥꯇ꯭ꯔꯕꯨ ꯐꯜ ꯂꯥꯛꯅ-ꯂꯥꯛꯅꯔꯕ꯭ꯔꯣ ꯀꯣꯂꯦꯖ ꯀꯥꯟꯅꯔꯕꫭ ꯑꯣ‌ꯁꯤꯠ-
ꯀꯣꯂꯦꯖ ꯃꯤ ꯑꯗꯨꯝ ꯆꯥꯡ ꯈꯔ ꯀꯥꯟꯅꯕ ꯌꯥꯎꯋꯤ ꯑꯗꯒꯤ ꯑꯩꯈꯒꯤ ꯐꯪꯁꯟ ꯁꯟꯒꯨꯝꯕ ꯂꯩꯕ ꯑꯣꯏꯔꯣ ꯑꯗꯨꯒ ꯑꯩꯈꯣꯏꯒꯤ ꯃꯤꯡ ꯆꯟꯕ ꯑꯣꯏꯔꯣ ꯑꯗꯨ ꯑꯩꯈꯣꯏ ꯀꯩꯅꯣ ꯄꯤ ꯂꯩꯔꯛꯄ ꯍꯥꯏ ꯇꯥꯔꯦꯀꯣ ꯑꯦ ꯐꯤꯅꯤ ꯐꯨꯜꯅꯤ ꯒꯥꯔꯤꯁꯦ ꯈꯥꯡꯐꯝ ꯂꯩꯄꯣꯟꯢꯇꯦ ꯏꯌꯥꯝꯕ
ꯃꯤꯁꯦ ꯍꯧꯖꯤꯛꯀꯥꯟꯁꯦ ꯀꯣꯂꯦꯖ ꯀꯥꯕ ꯌꯥꯝ ꯍꯟꯕ ꯑꯗꯨꯃꯥꯏꯅ ꯇꯧꯋꯤ ꯑꯩꯈꯣꯏ ꯃꯇꯝꯗꯅ ꯍꯦꯟꯕ ꯃꯜꯂꯦ ꯀꯣꯂꯦꯖ ꯀꯥꯕꯁꯦ ꯀꯩꯅꯣ ꯑꯦꯟ-ꯏ-ꯄꯤ ꯂꯥꯛꯈꯤꯕꯗꯒꯤ ꯃꯤ ꯈꯔ ꯍꯟꯊꯕ꯭ꯔ
ꯌꯥꯎ-
ꯍꯣꯏꯇ ꯇꯧꯕꯅꯣ ꯑꯈꯣꯏ ꯃꯇꯝ ꯑꯥ- ꯎꯨꯝ ꯈꯣꯏꯃ- ꯇꯝꯗꯅ ꯍꯦꯟꯕ ꯃꯥꯜꯂꯦ ꯃꯤ ꯍꯦꯟꯅ ꯀꯥꯕꯁꯨ
ꯂꯩꯔꯝꯗꯔꯁꯨ ꯈꯪꯗꯦꯀꯣ ꯑꯩꯈꯣꯏ ꯗꯤꯄꯥꯔꯠꯃꯦꯟꯇ ꯃꯤ ꯇꯔꯥ ꯈꯛꯇꯪꯁꯨ ꯑꯣꯏꯔꯦ
ꯎꯨꯝ-ꯈꯪꯗꯦ ꯑꯗꯨꯗꯤ ꯑꯦꯟ-ꯑꯦ-ꯄꯤ ꯂꯥꯛꯈꯤꯕꯗꯒꯤ ꯑꯩꯈꯣꯏꯅ ꯂꯥꯁ ꯁꯦꯃꯤꯁꯇꯔ ꯀꯥꯔꯛꯄ ꯑꯥ- ꯂꯥꯁ ꯁꯦꯀꯦꯟ ꯑꯦꯕꯤꯂꯥꯏꯁꯔ ꯀꯥꯔꯛꯄꯗꯣ ꯑꯗꯨꯗꯒꯤ ꯍꯧꯔꯛꯑꯕꯅꯦꯕ ꯃꯤꯖꯦ ꯌꯥꯝ ꯀꯥꯟꯅꯔꯛꯇꯣꯕ ꯍꯥꯏꯗꯤ ꯀ ꯑꯦꯟ-ꯏ-ꯄꯤꯁꯨ ꯂꯥꯛꯁꯤꯜꯂꯦ ꯁꯥꯇ꯭ꯔꯁꯤ ꯌꯥꯝ ꯀꯔꯛꯍꯧꯗ꯭ꯔꯕꯅꯦꯕ ꯍꯥꯟꯅꯗꯤ ꯀꯂ-ꯀ꯭ꯂꯥꯁ ꯉꯍꯥꯛ ꯑꯍꯥꯡꯕꯗ ꯍꯛꯆꯤꯛ ꯂꯥꯡꯉꯨꯒꯦ ꯊꯣꯛꯑꯒ ꯑꯁꯠ ꯍꯣꯡꯒꯤ ꯃꯗꯨ
ꯉꯥꯡꯅꯤꯗ ꯏꯌꯥꯝꯕꯈꯣꯏꯗꯤ
ꯀꯔꯤ ꯂꯥꯁ ꯌꯔꯗꯒꯤ ꯌꯦꯡꯕ ꯅꯨꯡꯉꯥꯏꯇ꯭ꯔꯦꯕ ꯃꯤꯗꯤ ꯏꯂꯥꯛ-ꯂꯥꯛꯇ꯭ꯔꯦ ꯏꯆꯠ ꯆꯠꯇ꯭ꯔꯦꯕ
ꯏꯌꯥꯝꯕꯈꯣꯏ ꯂꯥꯏꯞ ꯏꯁꯇꯥꯏꯜꯗꯤ ꯑꯩꯈꯣꯏ ꯑꯦꯝ ꯏꯟ ꯂꯥꯏꯞꯅꯤꯗ ꯁꯝꯅ ꯍꯥꯏꯔꯕꯗ
ꯑꯣ ꯀꯩꯅꯣ ꯑꯣꯏꯕꯁꯤꯔ ꯖꯨꯒꯥꯂꯤ ꯑꯣꯏꯕꯁꯤꯔ
ꯀꯀꯥ ꯑꯃ ꯋꯨꯒꯥꯂꯤꯁꯤꯕꯨ ꯇꯨ ꯊꯥꯎꯖꯟ ꯀꯌꯥꯗꯩꯅꯣ ꯑꯣꯏꯔꯁꯤꯕ
ꯀꯩꯗꯧꯕ
ꯏꯌꯥꯝꯕꯒꯤ ꯖꯨꯒꯥꯂꯤ ꯑꯣꯏꯕ-ꯒꯤ-ꯐꯪ ꯖꯦ ꯇꯨꯊꯥꯎꯖꯟ ꯀꯌꯥꯗꯒꯤꯅꯣꯕ
ꯃꯃꯥꯡ ꯆꯍꯤꯗꯩ
ꯇꯨꯊꯥꯎꯖꯟ ꯇ꯭ꯋꯦꯟꯇꯤ ꯐꯥꯏꯚꯇꯒꯤ
ꯇ꯭ꯋꯦꯟꯇꯤꯐꯥꯏꯚꯇꯒꯤ ꯇ꯭ꯋꯦꯟꯇꯤꯐꯥꯏꯚꯀꯤ ꯑꯒꯁꯇꯒꯤ ꯍꯧꯔꯛꯄ
ꯅ-ꯑꯈꯣꯏꯅ ꯀꯣꯂꯦꯖ ꯍꯧꯔꯛꯄꯗ ꯑꯩꯅ ꯔꯦꯟ ꯂꯥꯛꯄ ꯑꯍꯥꯟꯕ ꯂꯥꯛꯄ ꯋꯥꯗꯣꯏꯅꯤꯅꯦ
ꯑꯥ ꯅꯪꯅ ꯂꯥꯛꯇ꯭ꯔꯤꯉꯩꯒꯤ
ꯍꯥꯏꯗꯤ ꯑꯩꯅ-ꯑꯩꯅ ꯍꯥꯏ ꯒꯤ ꯀꯩꯅꯣꯅꯤꯗ ꯑꯇꯣꯞ ꯔꯦꯟ
ꯑꯣ-ꯑꯣ ꯑꯣ-ꯑꯣ ꯈꯪꯗ꯭ꯔꯦ ꯑꯗꯨꯗꯤ ꯑꯣ-ꯑꯗꯨꯗꯤ ꯀꯩꯅꯣ ꯇꯧꯔꯦ ꯑꯩ ꯑꯃꯨꯛ ꯇꯧꯔꯛꯀꯦ ꯁꯣꯝꯗ ꯑꯉꯥꯡꯈꯩꯅ ꯀꯧꯔꯛꯑꯦ ꯊꯝꯃꯒꯦ ꯃ-ꯍꯣ-ꯍꯣ-ꯍꯣ ꯑꯁ